ꯇꯥꯏꯌꯦ
ꯀꯩ ꯗꯧ ꯂꯩꯒꯦ
ꯍꯝ ꯍꯝ ꯑꯩꯔꯣ ꯍꯤꯄꯤ ꯌꯦ ꯍꯧꯖꯤꯛ ꯈꯛꯇꯥ ꯍꯧꯒꯠꯄꯗ ꯉꯥꯏꯔꯤ
ꯑꯣ ꯌꯥꯝ ꯊꯦꯡꯕ ꯃꯥꯜꯂꯦ ꯅꯣꯁꯨ ꯑꯍꯤꯡꯒꯤꯗꯣ ꯌꯦꯡꯕ꯭ꯔꯣ
ꯍꯥ ꯍꯣꯏ ꯍꯣꯏ ꯏꯖꯤꯞꯀ ꯀꯩ ꯒꯤꯅꯣꯗꯣ ꯈꯛꯇꯅꯦ
ꯑꯥ ꯑꯃꯗꯣ ꯌꯦꯡꯗꯦ ꯁꯦꯀꯦꯟꯗꯣ
ꯑꯥ ꯍꯣꯏ ꯌꯦꯡꯗ꯭ꯔꯦ
ꯁꯦꯀꯦꯟꯗꯨ ꯌꯦꯡꯂꯒ ꯇꯨꯃ꯭ꯔꯒ ꯍꯧꯖꯤꯛꯅ ꯍꯒꯜꯂꯤ ꯑꯩꯁꯨ ꯍꯥ ꯍꯥ
ꯑꯩꯈꯣꯏꯒꯤ ꯀꯩꯅꯣ ꯑꯥ ꯍꯣꯏ ꯌꯨꯝꯗ ꯂꯩꯌꯦ ꯑꯩꯈꯣꯏꯒꯤ ꯅꯣꯏ ꯀꯅꯥ ꯑꯣꯏꯒꯦꯔꯥ ꯍꯥꯏꯕꯗꯣ ꯈꯪꯅꯤꯡꯕꯀꯣ ꯍꯥ ꯍꯥ
ꯑꯥ ꯍꯣꯏ ꯍꯣꯏ ꯍꯥ
ꯑꯗꯨ ꯊꯦꯡꯂꯁꯨ ꯊꯦꯡꯅ ꯑꯗꯨꯝ ꯉꯥꯏꯔ ꯌꯦꯡꯈ꯭ꯔꯕꯅꯦ
ꯎꯝ ꯑꯗꯣ ꯅꯪ ꯉꯔꯥꯡꯗꯣ ꯀꯩ ꯇꯤꯝ ꯁꯞꯄꯣꯔꯠ ꯇꯧꯕꯒꯤꯔꯣ ꯑꯍꯥꯡꯥꯟꯕ ꯁꯥꯅꯥꯕꯗꯣ
ꯑꯁ ꯑꯃꯗꯣ ꯍꯦꯔꯣ ꯑꯣꯏꯕꯗꯣ
ꯍꯣꯏꯅꯦ
ꯑꯗꯨꯗꯣ ꯑꯁ ꯃꯥ ꯁꯤꯈ꯭ꯔꯗꯤ ꯀꯗꯥꯏꯗꯒꯤ ꯑꯩ ꯋꯥꯔꯗ ꯀꯞꯀꯥ ꯌꯦꯡꯉꯔꯣꯏꯗ
ꯑꯍꯣ ꯅꯠꯇꯅꯦ ꯉꯔꯥꯡꯗꯣ ꯑꯁ ꯁꯇꯦꯇꯁꯇꯣ ꯐꯖꯅ ꯔꯦ
ꯑꯁ ꯍꯣꯏ ꯑꯁ ꯃꯣꯏꯗꯣ ꯑꯦꯗꯚꯥꯟꯇꯦꯖ ꯐꯖꯅ ꯂꯧꯈ꯭ꯔꯕꯅꯤꯗ ꯒꯣꯜ ꯑꯃꯈꯛ ꯆꯕꯗꯨꯁꯨ
ꯍꯣꯏ
ꯑꯁ ꯑꯅꯤ ꯆꯟꯕꯗꯗꯤ ꯍꯣꯞꯁꯨ ꯄꯨꯔꯥ ꯀꯥꯏꯈ꯭ꯔꯦ ꯁꯚꯦꯟꯇꯤ ꯁꯚꯦꯟꯇꯤ ꯍꯦꯜꯂꯝꯒꯅꯤꯀꯣ ꯚꯥꯏ ꯃꯣꯏꯅ ꯕꯦꯀꯑꯞ ꯂꯥꯛꯄꯗꯣ
ꯍꯣꯏ ꯁꯚꯦꯟꯇꯤ ꯁꯚꯦꯟ ꯀꯌꯔ ꯑꯗꯨꯗ ꯍꯣꯏ ꯍꯣꯏ
ꯑ ꯁ‌‌‌ꯝꯒꯤ ꯍꯦꯔꯣ ꯑꯣꯏꯈ꯭ꯔꯦꯗ
ꯄꯨꯔꯥ ꯐꯖꯔꯦ ꯉꯔꯥꯡꯒꯤꯗꯤ
ꯑꯁ ꯑꯅꯤ ꯑꯗꯨꯁꯨ ꯀꯦꯂꯦ ꯑꯗꯨꯕꯨꯀꯣ ꯂꯥꯁꯇꯨꯗꯤ ꯋꯤꯅꯤꯡ ꯒꯣꯜꯗꯨꯗꯤ ꯐꯖꯩꯍꯦ
ꯍꯣꯏ ꯍꯣꯏ ꯑꯗꯨꯅꯦ ꯑꯁ ꯃꯣꯏꯅ ꯀꯝꯄ꯭ꯂꯦꯟ ꯇꯧꯕꯁꯤꯗꯤ ꯑꯇꯣꯞꯄ ꯇꯤꯝꯅꯤꯅ
ꯑꯁ ꯃꯣꯏꯅ ꯀꯩꯅꯣ ꯈꯟꯅꯕꯁꯨ ꯑꯗꯨꯝ ꯍꯧꯈ꯭ꯔꯦꯅ ꯑꯗꯨꯗꯒꯤꯗꯤ
ꯍꯣꯏ ꯗꯥꯢꯔꯦꯛ ꯗꯥꯏꯔꯦꯛ ꯗꯥꯏꯔꯦꯛ ꯗꯨꯒꯤꯅꯦ
ꯄꯨꯔꯥ ꯍꯤꯠ ꯇꯥꯗꯤ ꯇꯥꯏꯍꯦ ꯑꯗꯨꯒ ꯑꯩꯈꯣꯏꯒꯤ ꯀꯩꯅꯣ ꯑꯃꯗꯨꯗꯤ ꯃꯣꯏ ꯃꯣꯏꯁꯨ ꯃꯣꯏꯅꯁꯨ ꯃꯣꯏꯗꯤ ꯁꯤꯈ꯭ꯔꯦꯅꯦꯅ ꯈꯜꯂꯝꯒꯅꯤꯗꯀꯣ ꯑꯗꯨꯕꯨ ꯑꯃꯥꯗꯣ ꯈꯔ ꯀꯦꯌꯔꯂꯦꯁ ꯑꯣꯏꯕꯤꯈ꯭ꯔꯦꯕꯀꯣ
ꯍꯣꯏ ꯐꯖꯅꯁꯨ ꯁꯥꯟꯅꯏꯗ ꯃꯣꯏ ꯑꯣꯄꯣꯅꯦꯟꯁꯨ ꯑꯗꯨꯝ
ꯑꯁ ꯌꯥꯝꯃ ꯌꯥꯝꯃ ꯁꯟꯅ ꯐꯖꯅꯥꯏ ꯑꯩꯅ ꯍꯥꯏꯕꯗ ꯃꯣꯏꯒ ꯇꯥꯗ꯭ꯔꯗꯤ ꯃꯣꯏ ꯇꯤꯝꯗꯨꯁꯨ ꯍꯥꯏꯗꯤ ꯁꯞꯄꯣꯔꯠ ꯇꯧꯋꯦꯕꯀꯣ ꯃꯣꯏ ꯑꯩꯒꯤ ꯖꯔꯁꯤ ꯅꯝꯕꯔ ꯇꯦꯟꯗꯣ ꯑꯩꯅ ꯈ꯭ꯋꯥꯏꯗꯒꯤ ꯄꯥꯝꯖꯕ ꯄ꯭ꯂꯦꯌꯔ ꯑꯣꯏꯌꯦ ꯑꯗꯨꯁꯨ
ꯍꯥꯍꯥ
ꯑꯣꯄꯣꯅꯟꯇꯤꯟꯒꯤ ꯖꯔꯁꯤ ꯅꯝꯕꯔ ꯇꯦꯟꯗꯣ ꯑꯗꯣ ꯑꯁ ꯅꯨꯡꯁꯤꯗꯤ ꯅꯨꯡꯁꯤꯍꯦ ꯑꯩꯈꯣꯏꯅ ꯄꯥꯝꯕ ꯇꯤꯝ ꯇꯤꯝꯗꯣ ꯑꯗꯨꯝ ꯇꯥꯏꯌꯦꯀꯣ ꯑꯅꯤ ꯑꯅꯤꯗꯣ
ꯍꯣꯏ ꯃꯥꯅꯦ ꯀꯤꯄꯔꯁꯨ ꯐꯖꯅ ꯇꯧꯋꯦ
ꯍꯣꯏ ꯑꯁ ꯗꯤꯁ ꯏꯌꯥꯔꯒꯤ ꯋꯔ ꯀꯞꯇꯗꯤꯀꯣ ꯊꯥꯖꯗꯕ ꯑꯩꯈꯣꯏꯅ ꯑꯗꯨꯝ ꯂꯤꯡ ꯂꯤꯡꯔꯒ ꯂꯩꯌꯦ
ꯑꯗꯨꯅꯦ ꯍꯥꯏꯔꯤꯁꯦ ꯉꯔꯥꯡꯗꯤ ꯑꯩꯗꯤ ꯑꯦ ꯐꯣꯔ ꯁꯤꯌꯣꯔ ꯃꯣꯏꯅ ꯉꯝꯃꯅꯤ ꯀꯥꯏꯅ ꯃꯤꯉꯣꯟꯗ ꯍꯥꯏꯔ ꯍꯥꯏꯔ ꯑꯗꯨꯝ ꯂꯩꯕꯅꯦꯕ ꯑꯗꯨꯗ ꯒꯣꯜ ꯑꯅꯤ ꯍꯦꯟꯈꯤꯕꯈꯤꯕ ꯋꯥꯅꯦ
ꯍꯣꯏ ꯑꯁ ꯐꯖꯗꯤ ꯐꯖꯩꯌꯦ ꯑꯗꯨ ꯑꯁ ꯄꯨꯔꯥ ꯐꯥꯏꯅꯦꯜ ꯃꯦꯠꯁꯅꯦꯗ ꯉꯔꯥꯡꯗꯤ
ꯂꯣꯏꯔꯦ ꯑꯩꯈꯣꯏ ꯍꯣꯁꯇꯦꯜꯗꯤ ꯃꯣꯏꯕꯨ ꯁꯞꯄꯣꯔꯠ ꯇꯧꯗꯦꯕ ꯑꯗꯨꯒꯤ ꯉꯝꯗꯅꯤꯉꯥꯏ ꯃꯤ ꯂꯣꯏꯅꯃꯛ
ꯑꯣ ꯁꯤꯌꯥꯔꯒꯤꯗ ꯁꯤꯌꯥꯒꯤ ꯐꯦꯁꯗꯨꯀꯣ ꯉꯥꯡꯃꯨ ꯍꯧꯔꯕꯅꯤ ꯍꯦ ꯍꯧꯖꯤꯗꯇꯤ ꯇꯨꯃꯤꯟ ꯂꯩꯈ꯭ꯔꯦ꯫
ꯑꯁꯤ
ꯃꯤꯟꯁ ꯑꯃ ꯊꯣꯛꯄꯗꯣ ꯈꯪꯕ꯭ꯔꯣ ꯋꯤꯡꯒꯔꯗ ꯇꯣꯡꯕꯒꯤꯗꯣ
ꯍꯣꯏ ꯇꯥꯎꯅꯒ ꯑꯃꯨꯛ ꯀꯨꯝꯂꯛꯄꯗꯨꯀꯣ
ꯍꯣꯏ
ꯑꯥ ꯍꯤ ꯍꯤ ꯑꯥ ꯃꯤꯁꯨ ꯖꯠ ꯖꯠꯅꯤ ꯀꯣ ꯒꯣꯜ ꯍꯦꯛ ꯆꯟꯕꯗꯒꯤ ꯁꯦꯝꯕ ꯍꯧꯈ꯭ꯔꯦ
ꯃꯤ ꯁꯤꯁꯦ ꯌꯥꯝ ꯍꯥꯏꯌꯦꯀꯣ
ꯍꯣꯏ ꯑꯁ
ꯇꯨ ꯋꯥꯅꯦ
ꯍꯣꯏ
ꯃꯣꯏꯅ ꯃꯦꯁꯁꯨ ꯌꯦꯡꯕ ꯑꯗꯣ ꯔꯤꯜꯁ ꯁꯦꯝꯕ ꯑꯗꯨ ꯑꯗꯨ ꯇꯧꯕꯗꯨꯁꯨ ꯌꯥꯝ ꯏꯁꯃꯥꯔꯠ ꯑꯣꯏꯌꯦꯀꯣ
ꯍꯣꯏ ꯍꯣꯏ ꯑꯗꯨꯅꯦ
ꯃꯣꯏꯒꯤ ꯇꯂꯦꯟꯗꯨ ꯑꯁ
ꯃꯣꯏꯅ ꯀꯩꯁꯨ ꯈꯪꯕꯤꯗ꯭ꯔꯁꯨꯀꯣ ꯁꯤꯗ ꯑꯩꯈꯣꯏꯅ ꯃꯣꯏꯒꯤꯗꯃꯛꯇ ꯆꯦꯟꯁ ꯀꯟꯥ ꯀꯞꯄꯁꯨ ꯌꯧꯋꯦ
ꯑꯗꯨꯕꯨꯗꯤ ꯇꯁꯦꯡꯅ ꯅꯨꯡꯁꯤꯕꯩꯅꯤꯗ
ꯍꯣꯏ ꯑꯗꯨ ꯑꯗꯨ ꯃꯣꯏꯅ ꯈꯪꯕꯤꯗ꯭ꯔꯁꯨꯀꯣ ꯑꯩꯈꯣꯏꯅ ꯑꯗꯨꯃꯥꯏꯅ ꯇꯧꯕꯗ ꯃꯥꯒꯤ ꯐ꯭ꯔꯦꯟꯁ ꯈꯩꯅꯁꯨ ꯁꯞꯄꯣꯔꯠ ꯇꯧꯕꯤ ꯍꯧꯖꯤꯛ ꯀꯩꯅꯣ ꯃꯦꯠꯁꯇꯨꯗꯤ ꯑꯗꯨꯝ ꯍꯥꯏꯕ ꯃꯁꯦꯟ ꯁꯅꯥꯕꯅꯤꯅ ꯗꯥꯎꯁꯨ ꯂꯩꯌꯦꯅꯀꯣ
ꯍꯣꯏꯍꯣꯏ
ꯃꯥꯒꯤ ꯁꯞꯄꯣꯔꯇꯔ ꯑꯩꯈꯣꯏꯅꯁꯨ ꯐꯖꯅ ꯁꯞꯄꯣꯔꯠ ꯇꯧꯕꯗꯨꯗ ꯃꯣꯏ ꯀꯥꯕꯅꯤꯗ ꯑꯗꯣ ꯐꯦꯟꯁ ꯌꯥꯝ ꯃꯈꯣꯏ ꯍꯥꯏꯗꯤ ꯁꯦꯡꯅ ꯍꯥꯏꯔꯗꯤ ꯑꯩꯈꯣꯏ ꯇꯣꯔꯅꯥꯃꯦꯟ ꯑꯣꯏꯔꯁꯨ ꯑꯗꯨ ꯇꯧꯔꯁꯨ ꯑꯦꯗꯚꯥꯟꯇꯦꯖ ꯂꯩꯌꯦꯅꯀꯣ
ꯎꯝ
ꯑꯥ ꯉꯔꯥꯡꯒꯤꯒ ꯃꯣꯏ ꯃꯦꯁ ꯑꯃ ꯅꯍꯥꯟ ꯁꯥꯟꯅꯥꯈ꯭ꯔꯕꯗꯣ ꯀꯦꯞ ꯕꯥꯔꯗꯦ ꯈꯣꯏꯒ
ꯍꯣꯏ ꯑꯗꯨꯁꯨ ꯑꯁ ꯃꯣꯏꯕꯨꯁꯨ ꯁꯞꯄꯣꯔꯠ ꯇꯧꯅꯤꯡꯕꯅꯦ
ꯑꯁ ꯑꯗꯨꯅꯦ ꯃꯣꯏ ꯑꯩꯈꯣꯏꯒꯤ ꯑꯣꯄꯣꯅꯦꯟꯒ ꯑꯗꯨꯝ ꯃꯣꯏꯗꯨ ꯁꯞꯄꯣꯔꯠ ꯇꯧꯅꯤꯡꯕ ꯑꯗꯨꯝ ꯇꯥꯏꯌꯦꯕ ꯃꯦꯠꯁ ꯑꯅꯤ ꯑꯅꯤ ꯑꯣ
ꯍꯣꯏ
ꯋꯥꯔꯜ ꯀꯞ ꯐꯥꯔꯁ ꯑꯣꯏꯔꯒ ꯃꯣꯏꯁꯨ ꯌꯥꯝ ꯂꯤꯡꯉꯦꯀꯣ
ꯌꯥꯝꯂꯤꯡꯉꯦ ꯀꯤꯞꯄꯔ ꯑꯩꯁ ꯀꯤꯞꯄꯔ ꯃꯃꯤꯡ ꯆꯠꯂꯤ ꯀꯩꯅꯣ ꯃꯣꯏꯗꯤ ꯄꯨꯔꯥ ꯃꯥꯒꯤ ꯄꯤꯠ ꯍꯣꯏ ꯏꯟꯁꯇꯥꯒ꯭ꯔꯥꯝꯁꯦ ꯌꯦꯡꯕꯗꯥ ꯐꯤꯐꯇꯤ ꯐꯥꯏꯚ ꯀꯦꯗꯒꯤ ꯎꯐ ꯊꯥꯔꯇꯤꯟ ꯃꯤꯂꯤꯌꯟ ꯑꯗꯨꯝ ꯍꯦꯟꯅ
ꯍꯣꯏ ꯑꯁ ꯑꯥ ꯎꯁ ꯀꯤꯞꯄꯔ ꯈꯣꯏꯗꯣ ꯌꯥꯗꯤ ꯌꯥꯏꯀꯣ ꯀꯤꯞꯄꯔꯗꯣ ꯐꯖ ꯐꯖꯕ ꯌꯥꯝ ꯊꯧꯋꯦꯀꯣ ꯗꯤꯁ ꯌꯤꯔꯒꯤ ꯋꯥꯔꯜ ꯀꯞꯁꯤꯗꯤ ꯃꯩ ꯇꯥꯗꯤ ꯇꯥꯍꯦ
ꯍꯣꯏ ꯍꯣꯏ ꯑꯗꯨꯅꯦ
ꯑꯁ ꯇꯨ ꯊꯥꯎꯖꯟ ꯊꯔꯇꯤꯒꯤ ꯋꯥꯜꯗ ꯛꯞꯇꯤ ꯎꯗ ꯚꯥꯏ ꯃꯍꯎꯗ ꯈꯔꯥ ꯋꯥꯠ ꯀꯗꯧ ꯃꯥꯜꯂꯦ
ꯑꯩꯈꯣꯏꯒꯤ ꯑꯩꯈꯣꯏ ꯍꯦꯔꯣ ꯑꯅꯤꯗꯨ ꯔꯤꯇꯥꯌꯔ ꯑꯣꯏꯈ꯭ꯔꯒꯗꯤ
ꯍꯣꯏ
ꯑꯗꯨ ꯑꯁ ꯀꯔꯤ ꯇꯧꯒꯦꯔꯣ ꯉꯁꯤꯗꯤ
ꯉꯁꯤꯗꯤ ꯑꯩ ꯑꯗꯨꯝ ꯍꯣꯁꯇꯦꯜꯗ ꯑꯗꯨꯝ ꯂꯩꯒꯅꯤ ꯎꯝ ꯊꯕꯛ ꯇꯧꯒꯅꯤ ꯑꯁꯤꯗ
ꯑꯥ ꯍꯣꯏ ꯍꯣꯏ ꯍꯣꯏ
ꯑꯗꯨꯒ ꯄꯣꯠ ꯆꯩꯩ ꯈꯔ ꯄꯦꯛꯀꯤꯡ ꯇꯧꯅꯤꯡꯉꯥꯏ ꯂꯩꯕꯀꯣ
ꯑꯆꯥ ꯑꯠꯆꯥ ꯍꯣꯏ
ꯀꯣꯏ ꯆꯠꯅꯤꯡꯉꯥꯏꯒꯤ
ꯑꯁ ꯍꯧꯖꯤꯛꯀꯥꯟꯗꯤꯀꯣ ꯑꯍꯤꯡ ꯑꯣꯏꯈ꯭ꯔꯗꯤ ꯋꯥꯔꯜ ꯀꯞ ꯑꯣꯏꯕ ꯅꯨꯡꯊꯤꯟ ꯑꯣꯢꯈ꯭ꯔꯗꯤ ꯑꯩꯈꯣꯏꯒꯤ ꯀꯐ꯭ꯂꯤꯛ ꯑꯥ ꯇꯨꯝꯕꯁꯨ ꯌꯧꯋꯦ ꯍꯧꯒꯄꯗ ꯒ꯭ꯔꯨꯞ ꯅ꯭ꯌꯨꯁꯇ ꯆꯥꯝꯃꯗꯥ ꯋꯥꯔꯜ ꯀꯞꯒ ꯀꯩꯅꯣ ꯏꯔꯥꯡꯒꯤꯗꯣ ꯑꯁ
ꯑꯍꯥ
ꯑꯁ ꯚꯥꯢ ꯑꯗꯨꯢ ꯀꯩꯅꯣ ꯑꯈꯣꯏ ꯒ꯭ꯔꯨꯞꯅ ꯌꯦꯡꯉꯁꯨ ꯐꯩ ꯑꯗꯨꯕꯨ ꯈꯨꯟꯒꯤꯗꯣ ꯆꯤꯡꯗ ꯚꯤꯂꯦꯖꯇ ꯇꯤꯚꯤꯗꯨ ꯌꯦꯡꯕꯗꯨ ꯑꯁ ꯑꯗꯨꯅ ꯃꯍꯥꯎꯅꯤꯍꯦ
ꯑꯗꯨ ꯆꯥꯛ ꯍꯤꯟꯖꯥꯡꯗꯤ ꯊꯣꯡꯔꯕꯣ
ꯆꯥꯛ ꯊꯣꯡꯉꯦ ꯑꯗꯨ ꯌꯦꯟꯁꯥꯡꯕꯨꯗꯤ ꯊꯣꯡꯗ꯭ꯔꯤ ꯚꯥꯏ
ꯀꯩ ꯀꯩ ꯃꯊꯦꯜ ꯆꯥꯒꯦ ꯑꯗꯨꯝ ꯈꯜꯂꯒ ꯂꯩꯕꯅꯣ ꯅꯡꯁꯦ ꯁꯤꯗꯤ
ꯑꯌꯨꯛꯀꯤꯕꯨꯗꯤ ꯈꯪꯗꯦ ꯅꯨꯃꯤꯗꯥꯡꯗꯒꯤ ꯈꯔ ꯍꯥꯎꯒꯅꯤꯅ ꯄ꯭ꯔꯣꯃꯤꯁ ꯇꯧꯈ꯭ꯔꯕꯅꯦ ꯑꯁ
ꯕꯣꯜ ꯉꯝꯕꯒꯤ
ꯑꯣꯏ ꯑꯁ ꯑꯈꯣꯏ ꯀꯧꯅꯤꯡ ꯉꯩ ꯊꯥꯅꯔ ꯇꯧꯕꯅꯤ ꯑꯩꯅ ꯍꯥꯏꯕꯗꯣ ꯑꯥ ꯑꯣꯄꯣꯅꯦꯟ ꯈꯣꯏꯒꯤ ꯐꯦꯟꯁꯨ ꯂꯩꯌꯦ
ꯍ ꯍꯣꯏ ꯑꯗꯨꯗꯤ ꯅꯣꯏꯁꯦ ꯔꯦꯟ ꯂꯩꯕ꯭ꯔꯣ
ꯍꯣꯏ
ꯐꯩꯌꯦ ꯐꯩꯌꯦ ꯑꯗꯨꯒꯨꯝꯕ ꯇꯧꯕꯅ ꯍꯦꯟꯅ ꯂꯩꯕꯅꯦ
ꯍꯣꯏ ꯍꯣꯏ ꯅꯪꯅ ꯏꯊꯟꯗ ꯑꯗꯨꯝ ꯐꯣꯟꯗ ꯏꯊꯟꯗ ꯌꯦꯡꯕꯁꯨ ꯌꯥꯔꯗꯨꯕꯨ ꯒ꯭ꯔꯨꯞ ꯑꯣꯏꯅ ꯌꯦꯡꯕꯗꯨ
ꯍꯣꯏ
ꯑꯗꯨ ꯏꯟꯇꯔꯦꯁ ꯂꯩꯌꯦꯕ
ꯍꯨꯝ
ꯅꯣꯡ ꯅꯣꯡ ꯇꯥꯗ꯭ꯔꯣ ꯅꯣꯢꯉꯣꯟꯗꯗꯤ ꯍꯧꯖꯤꯛ
ꯅꯣꯡ ꯇꯥꯗꯦ ꯉꯔꯥꯡ ꯅꯨꯡꯗꯥꯡꯗꯤ ꯐꯖꯅ ꯇꯥꯏꯍꯦ ꯑꯁꯤꯗ
ꯃꯦꯁ ꯃꯇꯝꯗ ꯇꯥꯏ ꯑꯗꯨꯒ ꯑꯩꯈꯣꯏꯗꯗꯤ ꯑꯃꯨꯛ ꯇꯣꯛꯈ꯭ꯔꯦ ꯍꯧꯖꯤꯛ ꯍꯧꯖꯤꯛ ꯅꯣꯡ ꯇꯥꯕ ꯍꯧꯔꯦ
ꯅꯣꯡ ꯇꯥꯗꯦ ꯍꯧꯖꯤꯛ ꯅꯣꯡ ꯃꯪ ꯃꯪꯂꯤꯌꯦ ꯍꯧꯖꯤꯛ ꯍꯣꯔꯦꯟ ꯇꯥꯗꯔꯛꯇꯧ ꯃꯥꯜꯂꯦ ꯀꯥꯡ ꯂꯩꯔꯗꯤ
ꯁꯥꯏꯌꯦ ꯅꯣꯡꯗꯣ ꯑꯗꯨꯝ ꯇꯥꯕꯤꯔꯗꯤ ꯐꯒꯗꯧꯕ ꯀꯣ
ꯍꯣꯏ ꯍꯣꯏ
ꯅꯣꯡ ꯇꯥꯔꯗꯤ ꯐꯔꯅꯤ ꯑꯩꯈꯣꯏ ꯂꯧ ꯎꯕꯁꯨ ꯌꯥꯗ꯭ꯔꯦ ꯑꯈꯣꯏ ꯇꯝꯄꯥꯛ ꯑꯗꯨꯝ ꯈꯔ ꯅꯥꯟꯅ ꯂꯩꯕꯁꯤꯡꯗꯤ
ꯍꯣꯏ
ꯁꯤꯡ ꯀꯥꯝꯕꯒꯤ
ꯅꯣꯡꯗꯣ ꯀꯩꯁꯨ ꯇ ꯇꯥꯑꯣ ꯁꯨꯀꯌꯥ ꯌꯥꯗꯦꯅꯦꯀꯣ ꯑꯗꯨꯝ ꯖꯒꯥ ꯖꯒꯥꯗ ꯇꯥꯔꯒ ꯀꯣ
ꯍꯣ ꯍꯣꯏ ꯑꯗꯨꯅꯦ
ꯇꯗꯤ ꯇꯥꯕ ꯌꯥꯔꯕꯅꯦꯍꯦ
ꯍꯣꯏ ꯑꯩꯗꯣ ꯌꯨꯝ ꯁꯨꯇꯤ ꯊꯥꯕꯒꯤ ꯆꯠꯄꯅꯦꯕ ꯑꯗꯨꯒ ꯂꯧ ꯎꯕ ꯌꯥꯔꯗꯤ ꯎꯝ ꯃꯇꯦꯡ ꯄꯥꯡꯂꯝꯒꯦ ꯇꯧꯕꯅꯦ ꯑꯗꯨꯒ ꯂꯧꯁꯨ ꯎꯕ ꯌꯥꯗ꯭ꯔꯦ ꯑꯗꯨꯝ ꯏꯁꯤꯡꯁꯨ ꯂꯩꯇꯕꯅꯤꯅꯀꯣ ꯂꯧꯔꯥꯡ ꯂꯧꯔꯥꯡ ꯀꯩ ꯀꯥꯗꯨꯗꯤ ꯂꯣꯏ ꯂꯣꯏꯁꯤꯜꯂꯝꯃꯦ ꯑꯗꯨ ꯑꯇꯣꯞꯄꯗꯤ ꯑꯃꯨꯛ ꯃꯈꯥ ꯇꯧꯅ ꯇꯥꯅ ꯇꯥꯎꯕ ꯌꯥꯗ꯭ꯔꯦꯕ ꯎ ꯌꯥꯗ꯭ꯔꯦꯕ
ꯑꯗꯨꯅꯤ ꯃꯇꯝꯗꯨ ꯇꯧꯕ ꯌꯥꯗꯕꯗꯨ ꯌꯥꯝ ꯑꯌꯥꯝꯕꯗꯣ ꯇꯧꯕ ꯌꯥꯗ꯭ꯔꯒ ꯑꯗꯨꯝ ꯂꯩꯒꯗꯧꯕ ꯃꯥꯟꯈ꯭ꯔꯦꯀꯣ
ꯍꯥ ꯑꯗꯨ ꯆꯤꯡꯗꯗꯤ ꯑꯌꯥꯝꯕ ꯂꯣꯏ ꯂꯣꯏꯅꯔ ꯃꯥꯜꯂꯦ
ꯍꯣꯏ ꯆꯤꯡꯗ ꯆꯤꯡꯗ ꯍꯣꯏ ꯑꯗꯨ ꯑꯗꯨꯕꯨ ꯖꯒꯥ ꯖꯒꯥ ꯈꯔꯗꯗꯤ ꯀꯣ ꯏꯔꯥꯡꯗꯨ ꯑꯗꯨ ꯊꯧꯕꯒꯤ ꯊꯕꯛꯇꯤ ꯁꯨꯕꯗꯨ ꯀꯌꯥ ꯅꯨꯡꯉꯥꯏꯇꯦ
ꯑꯥ ꯍ ꯍ
ꯑꯨꯁ
ꯉꯁꯤꯗꯤ ꯀꯩꯀꯩ ꯊꯕꯛ ꯇꯧꯔꯅꯤ ꯅꯪꯗꯤ
ꯑꯁ ꯅꯨꯡꯊꯤꯟꯗ ꯇꯨꯝꯒꯅꯤ
ꯑꯦ ꯍ
ꯊꯕꯛꯇꯨ ꯈꯔ ꯇꯧꯔꯒ
ꯍꯥꯍꯥ
ꯑꯣꯍꯣ
ꯑꯗꯨ ꯋꯥꯗꯤ ꯋꯥꯏꯌꯦꯍꯦ ꯋꯥꯔꯜ ꯀꯞ ꯌꯦꯡꯕꯁꯦ
ꯋꯥꯕꯅꯦ ꯍꯣꯏ ꯍꯥꯏꯗꯤ ꯑꯃꯨꯛ ꯊꯕꯛ ꯀꯩꯁꯨ ꯇꯧꯅꯤꯡꯉꯥꯏ ꯂꯩꯇꯦ ꯍꯥꯏꯔꯗꯤꯀꯣ ꯅꯨꯡꯉꯥꯏꯕ ꯑꯗꯨ ꯊꯕꯛ ꯋꯥꯈꯜ ꯑꯗꯨꯝ ꯋꯥꯈꯜ ꯐ꯭ꯔꯤ ꯑꯣꯏꯗꯕꯅꯦꯕ
ꯍꯣꯏ ꯑꯗꯨ ꯑꯩꯈꯣꯏ ꯑꯩꯈꯣꯏꯕꯨꯗꯤ ꯊꯕꯛ ꯀꯩꯁꯨ ꯇꯧꯗ꯭ꯔꯁꯨ ꯑꯗꯨ ꯊꯕꯛ ꯇꯧꯕ ꯑꯩꯈꯣꯏꯒ ꯂꯩꯃꯤꯟꯅꯕ ꯑꯗꯨ ꯃꯣꯏꯒꯤ ꯑꯁꯨ ꯈꯔ ꯈꯟꯗꯕꯁꯨ ꯌꯥꯗꯦꯀꯣ ꯑꯗꯨ
ꯅꯪ ꯊꯕꯛ ꯇꯧꯃꯤꯟꯅꯕ ꯃꯤꯒ ꯂꯩꯃꯤꯟꯅꯕ꯭ꯔꯣ
ꯍꯣꯏ ꯑꯥꯈꯣꯏ ꯃꯤ ꯈꯔ ꯊꯕꯛ ꯑꯗꯨꯝ ꯇꯧꯋꯦ ꯑꯗꯣ ꯑꯩꯗꯤ ꯐ꯭ꯔꯤ ꯑꯣꯏꯌꯦ ꯑꯩꯁꯨ ꯇꯧꯔꯝꯃꯦ ꯑꯗꯨ ꯋꯥꯔꯜ ꯀꯞ ꯃꯇꯝꯗꯨꯗ ꯑꯩꯁꯨ ꯄꯣꯊꯥꯈ꯭ꯔꯦ ꯏꯟꯇ꯭ꯔꯦꯁꯗꯣ ꯃꯣꯏꯗ ꯄꯤꯕꯀꯣ
ꯑꯗꯨ ꯕ꯭ꯔꯣꯗꯤ ꯆꯍꯤ ꯀꯌꯥꯃꯨꯛ ꯁꯨꯔꯒꯦ ꯏꯌꯥꯝꯕ ꯑꯗꯨꯝ ꯀꯧꯗꯧ ꯃꯥꯜꯂꯦ ꯋꯥꯈꯜꯗ
ꯑꯩ ꯆꯍꯤꯕꯨ ꯀꯌꯥ ꯒꯨꯝꯕ ꯑꯣꯏꯒꯗ꯭ꯔꯥ ꯀꯣ ꯇ꯭ꯋꯦꯟꯇꯤ ꯁꯤꯛꯁ ꯇ꯭ꯋꯦꯟꯇꯤ ꯁꯚꯦꯟ ꯑꯗꯨ ꯑꯣꯏꯒꯅꯤ
ꯑꯣ ꯑꯣ ꯑꯣ ꯑꯩꯅ ꯀꯨꯟꯍꯨꯝꯗꯣꯏ ꯁꯨꯗꯧꯔꯦ ꯑꯁꯤ ꯁꯦꯞꯇꯦꯝꯕꯔ ꯗꯦꯠ ꯅꯥꯏꯟꯗ
ꯑꯠꯆꯥ ꯆꯥ
ꯑꯁ ꯑꯗꯣ ꯑꯩꯈꯣꯏꯅ ꯊꯕꯛ ꯇꯧꯕ ꯈꯣꯏꯅ ꯆꯥꯛ ꯏꯟꯁꯥꯡ ꯑꯃꯁꯨ ꯑꯗꯨꯝ ꯊꯣꯡꯍꯜꯂꯦ ꯑꯩꯈꯣꯏ ꯐ꯭ꯔꯤ ꯇꯧꯕ ꯋꯦꯠ ꯅ ꯃꯣꯏꯗꯩ ꯍꯦꯟꯅ ꯋꯥꯒ꯭ꯔꯦ ꯊꯕꯛ ꯇꯧꯕ ꯈꯣꯏꯗꯤ ꯃꯤꯔꯗꯤ ꯋꯥꯔꯜ ꯀꯞ ꯌꯦꯡꯕꯁꯨ ꯂꯩꯌꯦꯅ ꯑꯁ ꯃꯣꯏꯗꯤ ꯌꯥꯝ ꯋꯥꯔꯝꯒꯅꯤꯀꯣ
ꯍꯣꯏ ꯑꯩꯈꯣꯏꯅ ꯊꯣꯡꯕꯤꯗ꯭ꯔꯗꯤ ꯃꯣꯏ ꯊꯕꯛ ꯇꯧꯕ ꯃꯣꯏꯅ ꯄꯨꯔꯛꯑꯗꯤ ꯊꯣꯡꯕꯤ ꯇꯥꯔꯦꯗꯅ
ꯍꯣꯏ ꯍꯣꯏ ꯑꯗꯨꯅꯦ
ꯍꯥ
ꯑꯗꯨ ꯑꯣꯏꯔꯁꯨ ꯑꯁ ꯍꯧꯒꯠꯄ ꯉꯝꯗꯕꯗꯣ ꯑꯩꯈꯣꯏ ꯃꯤ ꯑꯍꯨꯝ ꯂꯩꯌꯦ
ꯑꯣ ꯑꯗꯨ ꯆꯥꯛ ꯍꯤꯟꯖꯥꯡ ꯊꯣꯡꯕ ꯂꯥꯏꯔꯝꯅꯤꯗ
ꯍꯣꯏ ꯍꯣꯏ ꯊꯣꯡꯕ ꯍꯣꯏ ꯃ ꯃꯇꯝ ꯕꯨꯗꯤ ꯊꯣꯡꯕꯗꯗꯤ ꯃꯇꯝꯒꯨꯝꯕꯗꯤ ꯀꯩꯁꯨ ꯆꯡꯗꯦꯀꯣ ꯑꯗꯨ ꯅꯨꯄꯤ ꯈꯣꯏꯒ ꯂꯩ ꯅꯨꯄꯤ ꯈꯣꯏ ꯑꯗꯨꯝ ꯂꯩꯕꯗꯨꯗꯤ ꯃꯣꯏꯅ ꯑꯗꯨꯝ ꯇꯧꯕꯗꯤ ꯐꯩꯌꯦꯅ
ꯑ
ꯅꯨꯄꯥ ꯑꯩꯈꯣꯏ ꯅꯨꯄꯥ ꯃꯁꯦꯟꯗꯨꯗꯤ ꯑꯁ ꯌꯥꯗꯕꯅꯤꯅ ꯑꯩꯈꯣꯏꯅ ꯐ꯭ꯔꯤ ꯑꯣꯏꯔꯒ ꯑꯩꯈꯣꯏꯅ ꯇꯧꯕꯤꯗꯕꯁꯨ ꯃꯣꯏꯁꯨ ꯅꯨꯡꯉꯥꯏꯇꯦ ꯑꯗꯨ ꯈꯣꯏꯁꯨ ꯃꯦꯁꯇꯨ ꯌꯦꯡꯅꯤꯡꯕꯒꯤ ꯑꯗꯨ ꯂꯣꯏꯅ ꯇꯧꯕ ꯉꯝꯗꯕ
ꯍꯣ ꯍꯣꯏ
ꯑꯗꯨ ꯂꯣꯏꯒꯗꯧꯔꯦ ꯑꯩꯈꯣꯏꯒꯤꯗꯣ
ꯍꯥꯍꯥ ꯍꯥ ꯍꯥ ꯑꯗꯨꯝ ꯅꯨꯡꯉꯥꯏ ꯅꯨꯡꯉꯥꯏꯅ ꯂꯩꯔꯣ ꯅꯪꯁꯨ
ꯀꯃꯥꯏꯅ ꯂꯩꯁꯦ